ꯄ꯭ꯔꯣ
ꯑꯗꯨꯝꯃꯥꯏꯅ ꯍꯥꯏꯌꯦꯅꯣ
ꯀꯩꯗꯧꯔꯤꯅꯣ ꯑꯥ
ꯎꯝ ꯆꯥꯛ ꯆꯥ ꯇꯣꯛꯑꯒ ꯐꯝꯃꯒ ꯂꯩꯌꯦ
ꯀꯩꯒꯤ ꯐꯝꯃꯤ
ꯁꯨꯝ ꯂꯦꯞꯄꯗꯨ ꯋꯥꯃꯜꯂꯕ ꯑꯣ ꯎꯝ ꯐꯔꯛ ꯉꯥꯏꯍꯥꯛ ꯎꯝ ꯄꯣꯊꯥꯅꯕ ꯍꯥꯏꯗꯅ ꯁꯨꯝ ꯐꯝꯖꯔꯤꯕ ꯑꯗꯣ ꯁꯣꯝꯕꯨ ꯀꯔꯤ ꯃꯊꯦꯜ ꯆꯥꯕꯤꯔꯒꯦ
ꯑꯩꯈꯣꯏꯗꯤ ꯉꯁꯤꯁꯦ ꯆꯝꯐꯨꯠ ꯑꯣꯏꯅ ꯆꯝꯊꯣꯡ ꯑꯣꯏꯅ ꯆꯥꯔꯦ ꯑ ꯍꯋꯥꯏ ꯃꯅꯥꯗꯣ
ꯑꯥ
ꯈꯪꯕ꯭ꯔꯣ ꯅꯣꯏ ꯆꯥꯟꯅꯕ꯭ꯔꯣ
ꯄꯣꯡ ꯍꯋꯥꯏ ꯃꯅꯥꯗꯨꯔꯣ ꯑꯁꯥꯡꯕꯗꯣ ꯀꯗꯥꯏꯗꯒꯤ ꯐꯪꯒꯦ ꯅꯣꯏꯗꯤ ꯑꯣ ꯍꯧꯖꯤꯛ
ꯇꯤ ꯑꯩꯈꯣꯏꯆꯦ ꯍꯣꯏꯗꯤ ꯂꯧꯔꯛ ꯅꯦ ꯑꯩ ꯉꯁꯥꯏ ꯏꯟꯖꯥꯡ ꯆꯥꯅꯤꯡꯉꯥꯏ ꯂꯩꯃꯟꯗꯕꯗꯒꯤꯀꯣ ꯉꯥꯏꯍꯥꯛ ꯀꯣꯏꯊꯣꯛꯈ꯭ꯔꯒ ꯄꯨꯔ ꯂꯥꯛꯄ ꯑꯩ ꯑꯁ ꯀꯣꯛ ꯉꯥꯎꯋꯏꯗ ꯍꯟꯗꯛ ꯎꯝ
ꯑꯗꯣ ꯍꯧꯖꯤꯛꯁꯤꯕꯨ ꯀꯅꯥ ꯀꯅꯥꯒ ꯂꯦꯜꯂꯤꯒꯦ
ꯑꯩꯈꯣꯏ ꯂꯦꯜꯂꯤꯕ ꯃꯤꯁꯤꯡꯗꯨꯒ ꯑꯗꯨꯝ ꯂꯦꯟꯖꯔꯤ ꯅꯪ ꯀꯃꯥꯏꯅ ꯇꯧꯔꯒꯦ ꯅꯣꯏ ꯊꯕꯛꯇꯨꯕꯣ
ꯑꯥ
ꯅꯈꯣꯏꯒꯤ ꯊꯕꯛꯇꯣ
ꯑꯗꯨꯒꯨꯝꯕ ꯋꯥꯔꯤꯗ ꯇꯧꯔꯛꯀꯅꯨ ꯌꯥꯝ ꯍꯩꯅꯕꯤꯒꯦ ꯑꯩ
ꯁꯥꯅꯤꯡꯗ꯭ꯔꯗꯤ ꯁꯥꯅꯤꯡꯗꯦ ꯍꯥꯏꯔ
ꯒꯦ
ꯍꯣꯏ ꯌꯦꯡꯔꯣ
ꯀꯗꯥꯏꯗ ꯆꯠꯈꯤꯒꯦ ꯉꯁꯤꯁꯤꯕꯣ
ꯍ
ꯀꯗꯥꯏ ꯆꯠꯄꯤꯒꯦ ꯉꯁꯤ
ꯉꯁꯤꯁꯦ ꯌꯨꯝꯗ ꯑꯗꯨꯝ ꯂꯦꯜꯂꯦ ꯍꯥꯏꯇꯥꯔꯦ
ꯏꯃꯥꯗꯤ ꯇꯨꯝꯈ꯭ꯔꯕꯣ
ꯃꯥꯁꯦ ꯇꯨꯝꯃꯝꯕꯅꯦꯕ ꯑꯩꯒꯤ ꯈꯣꯟꯖꯦꯜ ꯇꯥꯕꯗꯅꯦ ꯑꯃꯨꯛ ꯍꯗꯣꯛꯈ꯭ꯔꯦ ꯑꯣ ꯑꯩꯒꯤ ꯈꯣꯟꯖꯦꯜꯁꯦ ꯌꯥꯝ ꯍꯧꯋꯦꯕ ꯃꯤ ꯇꯨꯝꯍꯟꯕ ꯌꯥ
ꯌꯥꯝꯅ ꯀꯔꯤ ꯍꯥꯏꯁꯤꯔꯥ
ꯑꯣ
ꯇꯨꯝꯅꯤꯡꯕ ꯃꯥꯜꯂꯤꯗ ꯍꯥꯀꯥꯝ ꯆꯜꯂꯦ
ꯑꯩꯅꯦ ꯀꯣ ꯑꯩꯁꯦ ꯅꯣꯏꯅꯤ ꯅꯣꯏꯅꯤ ꯁꯛ ꯌꯥꯝ ꯎꯅꯤꯡꯉꯦ
ꯀꯔꯤ ꯀꯥꯟꯅꯕ ꯅꯈꯣꯏꯕꯨ ꯂꯧ ꯈꯣꯏꯈ꯭ꯔꯕꯣ
ꯉꯁꯤꯁꯦ ꯈꯔ ꯈꯣꯏꯌꯦ ꯁꯉꯝ ꯊꯥꯕ꯭ꯔꯥ ꯏꯃꯥ
ꯀꯅꯥ ꯈꯣꯏꯔꯤꯅꯣ ꯀꯅꯥꯒ ꯆꯠꯀꯦ ꯂꯧꯗꯣ
ꯑꯩꯈꯣꯏ ꯄꯨꯡꯉꯣꯛꯒ ꯆꯠꯀꯦ
ꯕꯨꯡꯉꯣꯁꯦ ꯀꯔꯝꯕ ꯕꯨꯡꯉꯣꯅꯣ
ꯑꯣ ꯃꯊꯛ ꯂꯩꯀꯥꯏꯒꯤ ꯄꯨꯡꯉꯣꯗꯣ
ꯑꯣ ꯃꯆꯥꯗꯨꯔꯣ
ꯑꯥ
ꯑꯣ ꯌꯥꯝ ꯐꯩꯌꯦ ꯌꯥꯝ ꯐꯩꯌꯦ ꯍꯣꯅꯥꯕꯤꯌꯨ ꯀꯣ ꯀꯥꯟꯅꯥ
ꯁꯣꯝꯁꯨ ꯑꯩ ꯆꯥꯅꯤꯡꯉꯥꯏ ꯂꯩꯇꯗꯅ ꯀꯟꯅ ꯍꯣꯠꯅꯔꯤꯍꯦ
ꯅꯪꯁꯨ ꯀꯟꯅ ꯍꯣꯠꯅꯔꯤꯕꯣꯏꯔꯦ
ꯍꯣꯅꯔꯤꯌꯦ ꯑꯗꯨꯕꯨ ꯃꯆꯨ ꯏꯇꯥ ꯇꯥꯗꯦꯅꯦ ꯃꯌꯦꯡ ꯏꯇꯥ ꯇꯥꯗꯦ ꯍꯥꯏꯁꯤꯔꯥ
ꯎꯝ
ꯎꯝ
ꯑꯗꯣ ꯅꯪ ꯑꯩꯈꯣꯏꯒꯤ ꯍꯩ ꯄꯥꯟꯕꯗꯨ ꯎ ꯈꯪꯉꯕꯣ
ꯀꯔꯝꯕ ꯍꯩ ꯑꯣꯏꯗꯣꯏꯅꯣ ꯍꯥꯏꯁꯤꯕꯣ
ꯑꯩ ꯉꯁꯥꯏ ꯏꯕꯦꯝꯃꯗ ꯍꯥꯏꯕꯤꯈ꯭ꯔꯕꯅꯦ ꯌꯦꯔꯨꯝ ꯄꯥ ꯌꯦꯔꯨꯝ ꯄꯥꯂꯦꯅ
ꯍꯥ ꯑꯩꯈꯣꯏꯕꯨ ꯌꯦꯔꯨꯝꯈꯩ ꯄꯥꯜꯂꯦ ꯉꯛꯈ꯭ꯔꯦꯗ ꯁꯪꯁꯥꯔꯁꯤꯗ ꯉꯁꯤꯅ ꯑꯍꯥꯟꯕ ꯑꯣꯏꯔꯝꯒꯅꯤ ꯇꯥꯕꯁꯤꯕꯨ ꯌꯦꯔꯨꯝ ꯍꯩꯁꯤꯕꯨ
ꯍꯣꯏ ꯌꯦꯔꯨꯝ ꯄꯥꯜꯂꯦ ꯑꯗꯨꯒꯤ ꯅꯣꯏ ꯎꯝ ꯌꯦꯡꯅꯤꯡꯉꯗꯤ ꯌꯦꯡꯉꯣ ꯂꯥꯛꯑꯣ ꯅꯣꯡꯃ ꯀꯣꯏꯔꯒꯀꯣ
ꯃꯆꯨꯗꯨꯕꯨ ꯀꯔꯝꯕ ꯃꯆꯨ ꯑꯣꯏꯒꯦ
ꯃꯆꯨꯗꯨꯗꯤꯅꯦ ꯑꯁ ꯂꯣꯏꯅ ꯃꯨꯜꯂꯀꯥꯟꯗꯅꯦ
ꯎꯝ
ꯃꯨꯜꯂꯀꯥꯟꯗꯗꯤ ꯉꯧꯒꯅꯦꯕꯀꯣ ꯃꯨꯟꯗ꯭ꯔꯤꯀꯥꯟꯗꯗꯤꯀꯣ ꯉꯥꯡꯉꯦ
ꯑꯁ ꯑꯩꯗꯤ ꯃꯁꯤ ꯍꯥꯏꯁꯦ ꯏꯃꯤꯠꯇ ꯎꯕ ꯐꯪꯉꯛꯇ꯭ꯔꯤꯗ
ꯎꯝ ꯌꯦꯔꯨꯝ ꯍꯩꯅꯦ ꯑꯗꯨ ꯑꯩ ꯑꯩ ꯂꯥꯛꯄ ꯀꯥꯟꯗ ꯍꯦꯛꯑꯒ ꯄꯨꯔꯛꯀꯦꯀꯣ
ꯍꯣ ꯉꯥꯏꯖꯔꯒꯦ
ꯎꯝ ꯅꯣꯏꯁꯦ ꯅꯅꯥꯎꯅꯨꯄꯤꯒꯤ ꯈꯣꯟꯖꯦꯜꯁꯦ ꯑꯩ ꯈꯔ ꯈꯔ ꯈꯪꯕꯒꯨꯝ ꯇꯧꯋꯤꯗ
ꯎꯝ ꯃꯇꯥꯡ ꯃꯇꯝꯅꯀꯣ ꯈꯔ ꯌꯥꯗꯕ ꯍꯥꯏ ꯇꯥꯔꯦꯅꯦ
ꯑꯣ ꯑꯗꯨꯒꯤꯔꯣ
ꯅꯣꯡꯃ ꯀꯣꯏꯕ ꯆꯠꯁꯦ
ꯅꯣꯏ ꯃꯩ ꯃꯨꯕ ꯃꯩ ꯃꯨꯕ ꯌꯦꯡꯉꯕꯣ ꯈꯪꯉꯕꯣ
ꯅꯪ ꯃꯨꯕ
ꯃꯩ ꯃꯨꯕ ꯊꯦꯡꯅꯔꯕꯣ
ꯅꯪꯁꯦ ꯖꯥꯠ ꯖꯥꯠ ꯌꯥꯝ ꯉꯥꯡꯉꯤꯗ ꯑꯣꯟꯊꯣꯛ ꯑꯣꯟꯊꯣꯛꯄ
ꯃꯩ ꯑꯃꯝꯕ ꯍꯥꯏꯕꯅꯦ ꯃꯩ ꯃꯨꯕ ꯍꯥꯏꯕꯅꯦ
ꯑꯣ ꯑꯃꯝꯕ ꯃꯩ
ꯎꯝ
ꯃꯨꯠꯂꯗꯤ ꯎꯔꯣꯢꯕ
ꯑꯩꯈꯣꯏꯗꯗꯤ ꯃꯩ ꯑꯃꯝꯕꯁꯨ ꯂꯩꯌꯦ
ꯖꯥꯠ ꯖꯥꯠ ꯂꯩꯗ ꯑꯩꯈꯣꯏꯗ
ꯅꯣꯏꯁꯦ ꯀꯔꯤ ꯍꯥꯏꯁꯤꯔꯥ ꯖꯥꯠ ꯖꯥꯠꯀꯤ ꯃꯐꯝ ꯑꯣꯏꯔꯝꯒꯅꯤꯀꯣ
ꯍꯣꯏ
ꯎꯝ ꯃꯩꯕꯁꯨ ꯂꯩꯋꯦ ꯑꯗꯨꯝ ꯍꯥꯏꯖꯤꯜꯂꯒ ꯑꯇꯣꯞꯄꯗꯤ ꯀꯔꯤ ꯑꯩ ꯈꯪꯗꯕ ꯂꯩꯔꯤꯒꯦ
ꯅꯪꯔꯣ ꯅꯪ ꯈꯪꯗꯕꯁꯦ ꯀꯔꯤꯔꯥ ꯑꯩꯈꯣꯏꯗ ꯂꯩꯕꯗꯨ ꯎꯝ
ꯐꯔꯦꯅꯦ ꯍꯣꯏꯁꯦ
ꯑꯥ
ꯌꯨꯝꯗ ꯆꯥꯗꯕ ꯍꯤꯟꯖꯥꯡ ꯉꯥꯛꯇꯅꯦꯕ ꯁꯤꯗ ꯆꯥꯔꯤꯁꯦ
ꯑꯗꯨ ꯍꯥꯎꯕ꯭ꯔꯕ
ꯑꯁ ꯍꯥꯎꯕꯒꯤ ꯋꯥꯗꯤ ꯍꯥꯏꯔꯨꯔꯅꯨ ꯑ ꯈꯪꯉ ꯂꯩꯔꯕꯅꯦ
ꯑꯩꯈꯣꯏꯗꯤ ꯉꯁꯤ ꯄꯣꯡ ꯍꯋꯥꯏ ꯑꯀꯥꯡꯕꯗꯨ ꯆꯥꯏꯌꯦꯕ
ꯅꯣꯏ ꯄꯨꯕ꯭ꯔꯣ ꯑꯗꯨ ꯅꯣꯏ ꯍꯥꯎꯕ꯭ꯔꯣ
ꯈꯪꯗꯦ ꯑꯃꯨꯕ ꯍꯥꯞꯄꯒꯤꯔꯀꯣ ꯑꯗꯨꯝ ꯆꯪꯈ꯭ꯔꯦ
ꯑꯁ ꯑꯃꯨꯕꯗꯣ ꯑꯩꯒꯤ ꯈꯔ ꯈꯥꯛꯑꯣ
ꯅꯣꯏꯁꯤꯡꯈꯔꯦ
ꯑꯁ ꯃꯨꯍꯜꯂꯣ
ꯉꯁꯤꯅ ꯂꯣꯏꯈ꯭ꯔꯦ
ꯎꯝ ꯑꯇꯩꯗꯣ ꯃꯨꯍꯜꯂꯣꯕ ꯑꯃꯨꯕꯗ
ꯉꯔꯥꯡ ꯅꯨꯡꯗꯥꯡꯗꯨꯅ ꯉꯥ ꯆꯥꯔꯦ
ꯉꯥꯗꯤ ꯀꯥꯏꯗꯒꯤ
ꯉꯥꯗꯤ ꯑꯩꯈꯣꯏ ꯉꯥ ꯃꯆꯥꯁꯤꯡꯗꯣ
ꯑꯣ ꯂꯩꯀꯪꯗ ꯂꯩꯕ ꯉꯥ ꯃꯆꯥꯗꯨꯔꯣ
ꯍꯣꯏꯅꯦ ꯍꯣꯏꯅꯦ ꯉꯥꯔꯤ ꯆꯥꯕ ꯌꯥꯗꯕꯒꯤ ꯉꯥ ꯆꯥꯕꯗꯣ
ꯑꯣ ꯈꯪꯉꯦ ꯈꯪꯉꯦ ꯑꯥ ꯌꯥꯝ ꯅꯨꯡꯁꯤ ꯅꯨꯡ ꯁꯤꯕ ꯌꯥꯝ ꯅꯨꯡꯁꯤꯕꯗꯣ
ꯑꯥ ꯑꯗꯨ ꯆꯥꯔꯦꯅꯀꯣ ꯍꯟꯖꯤꯟ ꯍꯟꯖꯤꯟ ꯆꯥꯔꯗꯤ ꯍꯥꯎꯔꯔꯣꯏꯌꯦ ꯅꯪ ꯁꯤꯗꯣ ꯄꯣꯡ ꯍꯋꯥ ꯑꯀꯪꯕꯗꯨꯒ ꯁꯥ ꯀꯥꯡꯕꯗꯣ
ꯎꯝ
ꯁꯤꯅ ꯎ ꯃꯥꯒꯤ ꯃꯊꯧꯝ ꯄꯥꯡꯊꯣꯛꯈ꯭ꯦꯔꯤꯕ ꯑꯔꯣꯏꯕꯒꯤ
ꯑꯣ ꯑꯣ ꯌꯥꯝ ꯐꯩꯅꯦ ꯅꯣꯏꯗꯤ
ꯎꯝ
ꯑꯗꯣ
ꯎꯝ
ꯅꯪ ꯍꯧꯖꯤꯛ ꯀꯔꯤ ꯇꯧꯔꯤꯅꯣ
ꯑꯩꯁꯦ ꯍꯧꯖꯤꯛ ꯑꯩꯈꯣꯏ ꯐꯝꯅꯨꯡ ꯃꯇꯥꯏꯗ ꯑꯃ ꯊꯥꯕꯗ ꯈꯪꯕ꯭ꯔꯣ
ꯑ ꯈꯪꯉꯦ ꯍꯣꯏ
ꯑꯗꯨꯗ ꯐꯝꯃꯦ ꯑꯩ ꯈꯨꯠ ꯑꯃꯁꯤꯅ ꯐꯃꯨꯡꯗ ꯉꯥꯔꯦ
ꯀꯩꯒꯤꯅꯣ ꯅꯪꯒꯤ ꯎ
ꯑꯗꯨꯒ ꯑꯩꯒꯤ ꯈꯨꯗꯤ ꯃꯌꯥꯝꯁꯤꯅ ꯄꯣꯛꯅ ꯍꯣꯠꯂꯦ
ꯎꯝ
ꯑꯗꯨꯝ ꯐꯝꯃꯒ ꯂꯩꯔꯦ
ꯉꯥꯏꯈꯣ ꯑꯗꯨꯗꯤꯀꯣ ꯅꯪ ꯇꯕ꯭ꯔꯥ ꯑꯁ
ꯑꯗꯨꯃꯥꯏꯅ ꯍꯥꯏꯌꯦꯅꯥ
ꯑꯩ ꯊꯥꯃꯣꯏ ꯀꯥꯏꯌꯦ
ꯑꯩꯅ ꯍꯥꯏꯕꯗꯤ ꯅꯪꯒꯤ ꯈꯨꯠꯇꯣ ꯐꯃꯨꯡꯗ ꯊꯝꯒꯅꯨ ꯍꯥꯏꯕ
ꯀꯗꯥꯏꯗ ꯊꯥꯝꯒꯔ꯭ꯤꯔ ꯑꯗꯨꯗꯤ
ꯌꯥꯜꯂꯣ ꯉꯥꯏꯍꯥꯛꯇꯪ
ꯗꯥꯏꯗ ꯌꯥꯟꯈꯤꯗꯕ
ꯊꯣꯡ ꯅꯥꯎ ꯃꯄꯥꯗ
ꯑꯁ ꯑꯩ ꯍꯧꯖꯤꯛ ꯐꯝꯃꯤꯁꯦ ꯊꯣꯡꯃꯄꯥꯗꯅꯤ
ꯑꯗꯨꯗꯤ ꯊꯣꯡ ꯃꯄꯥꯗ ꯉꯥ ꯊꯣꯡ ꯃꯄꯥꯗ ꯊꯥꯡ
ꯈꯔ ꯂꯤꯔꯤ ꯂꯤꯔꯤ ꯍꯨꯝꯂꯛꯄꯀꯣ
ꯑꯥ
ꯍꯣꯏ ꯔꯣꯝꯗꯩꯗꯤ ꯑꯣꯝ ꯆꯥꯛ ꯅꯥꯗꯅ ꯐꯝꯕ ꯉꯝꯗꯦ
ꯅꯣꯏꯗꯕꯨ ꯁꯥꯕ꯭ꯔꯅꯦ
ꯁꯥꯗꯅ ꯑꯩꯈꯣꯏꯒꯤ ꯑꯁꯤ ꯃꯊꯛꯀꯤ ꯑꯣꯡꯕꯗꯣ ꯑꯗꯨ ꯑꯁ ꯑꯃꯨꯛ ꯑꯣꯡꯉꯔꯤ ꯃꯐꯝ ꯃꯔꯥꯡ ꯈꯪꯅꯗꯕꯀꯣ
ꯅꯨꯡꯁꯤꯠ ꯂꯩꯗꯨꯔꯣ
ꯑꯥ ꯂꯩꯔꯗꯤ ꯑꯗꯣ ꯃꯊꯣꯡ ꯃꯔꯝ ꯈꯪꯗꯦꯕ
ꯅꯨꯡꯁꯤꯠꯂꯩꯗꯨꯁꯨ ꯅꯨꯡꯁꯤꯕꯅꯤꯅꯦ
ꯑꯩ ꯊꯕꯛ ꯇꯧꯒꯦ ꯍꯥꯏꯔꯗꯤꯀꯣ ꯑꯁꯤ ꯍꯦꯛꯇ ꯑꯩ ꯃꯨꯠꯊꯠꯄꯅꯦ
ꯑꯗꯨ ꯅꯨꯡꯁꯤꯠ ꯂꯩ ꯃꯆꯥꯗꯣ
ꯑꯗꯣ ꯃꯆꯥꯁꯤꯁꯨ ꯀꯩꯅꯣ ꯃꯊꯛꯇ ꯄꯥꯏꯕꯤꯗꯣ ꯍꯟꯗꯛ ꯑꯗꯣ ꯃꯈꯣꯟ ꯌꯥꯝ ꯃꯥꯟꯕ ꯑꯗꯨꯁꯨ
ꯑꯗꯨ ꯅꯨꯡ ꯅꯨꯡꯁꯤꯠ ꯅꯨꯡꯁꯤꯠꯂꯩ ꯑ ꯅꯨꯡꯁꯤꯠꯂꯩ ꯃꯆꯥꯗꯨ ꯊꯕꯛ ꯇꯧꯔꯤꯕ꯭ꯔꯥ ꯍꯥꯏꯕꯅꯤꯗ
ꯇꯧꯋꯤꯗ ꯇꯧꯏꯤꯗ ꯑꯗꯨꯅ ꯇꯣꯕꯗ ꯂꯦꯜꯂꯤꯅꯦ
ꯎꯝ ꯇꯧꯔꯝꯅꯤꯌꯦ
ꯃꯤꯒꯩꯁꯨ ꯈꯪꯍꯟꯕ ꯌꯥꯎꯒ꯭ꯔꯕꯅꯤ ꯅꯨꯡꯁꯤꯠ ꯂꯩꯗꯅ
ꯂꯩꯁꯥꯕꯤ ꯑꯃꯗꯣ ꯑꯩ ꯋꯥꯔꯤ ꯂꯤꯕꯤꯒꯦ ꯀꯩꯅꯣꯍꯩ ꯑꯩ ꯋꯥꯔꯤ ꯂꯤꯕꯤꯒꯦꯕ
ꯂꯤꯔꯣ ꯀꯩꯅꯣ
ꯉꯔꯥꯡꯔꯥ ꯅꯍꯥꯟꯔꯗꯤ ꯀꯥꯎꯈ꯭ꯔꯦꯕꯀꯣ
ꯎꯝ
ꯂꯩꯕꯤ ꯂꯩꯁꯥꯕꯤꯗꯣ
ꯑꯧ
ꯎꯝ ꯄꯨꯡꯗꯤ ꯃꯤꯌꯥꯝ ꯇꯥꯔꯝꯃꯅꯤ ꯃꯥꯗ ꯇꯨꯝꯕꯗꯣ ꯃꯥꯗꯤ ꯇꯨꯝꯈ꯭ꯔꯦꯕ ꯁꯥꯃꯟꯕꯒꯤ ꯃꯈꫭꯏ ꯃꯁꯥꯗꯣ
ꯎꯝ
ꯃꯉꯛꯇ ꯄꯥꯏꯔꯒ ꯃꯁꯥ ꯑ ꯃꯁꯥꯝ ꯂꯧꯊꯣꯛꯑꯒ ꯇꯧꯔꯒ ꯂꯩꯕ ꯑꯩꯗꯨ ꯇꯨꯝꯅꯤꯡꯗꯕꯒꯤ ꯐꯣꯟ ꯌꯦꯡꯉꯒ ꯂꯩꯕꯀꯣ ꯑꯗ ꯑꯩꯅ ꯑꯥ ꯌꯦꯡꯕꯗ ꯑꯩꯁꯦ ꯑꯁ ꯌꯥꯝ ꯁꯥꯔ ꯃꯥꯜꯂꯦꯅ ꯑꯩꯅ ꯐꯦꯟꯗꯣ ꯃꯃꯥꯏꯗ ꯃꯃꯥꯏꯗ ꯄꯨꯁꯤꯜꯂꯒ ꯎ ꯑꯗꯨꯒ ꯃꯥ ꯃꯥꯗꯤꯅꯦ ꯈꯪꯉꯣ ꯑꯩꯗꯤ ꯆꯨꯝꯅ ꯁꯨꯝ ꯅꯨꯡꯁꯤꯗꯅ ꯍꯣꯡꯍꯟꯕꯅꯦꯕ ꯑꯗꯨꯒ ꯃꯥꯗꯤꯅꯦ ꯑꯁ ꯈꯪꯕ ꯋꯥꯅꯤꯅ ꯑꯁ ꯈꯪꯉꯤꯍꯦ
ꯑꯩꯁꯨ ꯈꯪ ꯈꯜꯂꯦꯕ ꯑꯩꯁꯨ ꯈꯜꯂꯦꯕ ꯈꯪꯉꯝꯅꯤꯅ
ꯃꯁꯛꯇꯣ ꯌꯥꯝ ꯁꯥꯔꯒꯅꯦ ꯑꯃ ꯃꯈꯨꯠ ꯃꯁꯥꯗꯣ ꯂꯦꯡꯉꯒ ꯍꯣꯠꯂꯒ ꯂꯩꯔꯕ ꯑꯩꯁꯨ ꯌꯦꯡꯕ ꯉꯝꯗꯗꯅ ꯈꯔ ꯏꯪꯖꯔꯁ ꯅꯨꯅ ꯃꯃꯥꯏꯗ ꯊꯥꯡꯖꯤꯜꯂꯒ ꯎꯪꯍꯟꯕ
ꯌꯥꯏꯍꯦ ꯅꯣꯏꯅꯤ ꯁꯤꯁꯨ
ꯖꯥꯠ ꯖꯥꯠꯅꯤ ꯑꯩꯗꯤ ꯅꯨꯡꯁꯤꯗꯅ ꯇꯧꯕꯀꯣ
ꯎꯝ
ꯑꯪꯄꯅ ꯃꯔꯥꯅꯤ ꯃꯤꯃꯤ ꯇꯣ ꯑꯁ ꯁꯨ ꯇꯨꯝ ꯇꯨꯝꯅꯤꯡꯗꯕ ꯄꯨꯡ ꯑꯃꯒꯨꯝꯕ ꯇꯥꯔꯝꯃꯅꯤ
ꯉ ꯅꯨꯡꯁꯤꯠ ꯂꯩꯗꯧ ꯃꯣꯟ ꯀꯥꯟꯃꯜꯂ ꯃꯁꯥ ꯏꯃꯥꯟ ꯃꯥꯟꯗꯅ ꯃꯇꯥꯎ ꯏꯃꯥꯟ ꯃꯥꯟ